ꯂꯣ
ꯀꯩꯇꯧꯔꯤꯅꯣ
ꯑꯗꯨꯝ ꯐꯝꯃꯒ ꯂꯩꯔꯝꯕꯅꯤꯅ
ꯑ ꯏꯁꯁ ꯕꯖꯥꯔ ꯆꯠꯂꯨꯔꯦ ꯑꯃꯨꯛ ꯅꯣꯡ ꯇꯥꯃꯜ ꯗꯅ ꯂꯦꯞ ꯂꯩꯔꯨꯔꯒ ꯂꯩꯔꯦ ꯑꯗꯣ ꯏꯁꯤꯡ ꯀꯩꯅꯣ ꯅꯣꯡꯒꯤ ꯏꯁꯤꯡ ꯇꯥꯕꯗꯣ ꯀꯣꯛꯇ ꯀꯃꯥꯏꯅ ꯇꯧꯕ ꯆꯣꯠꯄ ꯑꯗꯨꯒꯤ ꯑꯁ ꯀꯣꯛ ꯆꯤꯛꯑꯒ ꯂꯩꯌꯦ ꯍꯧꯖꯤꯛꯇꯤ
ꯌꯨꯝꯗ ꯂꯩꯔꯨꯕ ꯍꯥꯏꯁꯦ
ꯑ ꯏꯃꯨꯡꯗ ꯂꯩꯔꯦ
ꯎꯝ
ꯅꯥꯁꯥꯗ ꯂꯥꯡꯉꯣ ꯅꯪꯗꯤ
ꯑꯩꯁꯨ ꯏꯃꯥꯟꯅꯕꯈꯣꯏ ꯌꯨꯝꯗꯨ ꯂꯩ
ꯑꯣ ꯆꯥꯔꯕꯣ ꯅꯨꯡꯗꯥꯡꯒꯤ
ꯆꯥꯔꯤꯗ ꯍꯣꯏ
ꯑꯣ
ꯅꯪꯒꯤ
ꯊꯣꯡꯕ ꯍꯧꯔꯤꯌꯦ
ꯊꯣꯡꯕꯗꯣ ꯍꯧꯔꯤꯕ
ꯎꯝ
ꯎꯝ ꯌꯥꯝ ꯈꯠꯀꯅꯨꯀꯣ ꯅꯣꯏ ꯆꯥꯛ ꯆꯥꯕ ꯃꯇꯝ ꯐꯠ ꯐꯠ ꯐꯠ ꯈꯪꯉꯨ
ꯇꯞ ꯇꯞꯅ ꯆꯥꯒꯗꯕꯅꯤꯅꯦ ꯁꯥꯟꯅꯔꯒ
ꯎꯝ ꯑꯁꯦꯡꯕꯅꯦ ꯆꯥꯛ ꯆꯥꯕ ꯃꯇꯝꯗꯤꯀꯣ ꯈꯔ ꯊꯦꯡꯍꯟꯒꯅꯨ ꯑꯗꯨꯝ ꯆꯥꯡ ꯑꯣꯏꯅ
ꯑꯣ
ꯅꯠꯇ꯭ꯔꯗꯤ ꯑꯁ ꯉꯁꯤꯗꯤ ꯆꯥꯅꯤꯡꯉꯥꯏ ꯂꯩꯇꯦ ꯍꯥꯏꯅ ꯉꯥꯒ ꯌꯦꯟ ꯑꯣꯏꯅ ꯇꯧꯔꯦ
ꯐꯩꯅꯦ ꯆꯥꯅꯤꯡꯉꯥꯏ ꯂꯩꯇꯦ ꯍꯥꯏꯅꯀꯣ ꯋꯥꯗꯤ
ꯍꯣꯏ ꯑꯁꯦꯡꯕꯅꯦ ꯢꯁ ꯆꯦꯅ ꯃꯅꯥ ꯃꯁꯤꯡ ꯆꯥ ꯆꯥꯅꯤꯡꯉꯥꯏ ꯂꯩꯇ꯭ꯔꯕꯅꯤꯅ ꯂꯩꯅꯤꯡꯉꯥꯏꯁꯨ ꯃꯐꯝ ꯂꯩꯇ ꯇꯝꯅꯤꯅꯥ ꯕꯖꯥꯔ ꯅꯛꯅꯗꯕꯅꯤꯅ
ꯕꯣꯏꯂꯔꯒꯨꯝꯕꯗꯤ ꯉꯥꯒꯨꯝꯕꯗꯤ ꯑꯗꯨꯝ ꯌꯣꯟꯅꯩꯗꯅ ꯕꯖꯥꯔꯗ ꯊꯤꯕ ꯂꯥꯛꯑꯦꯗꯅ
ꯑꯣ ꯇꯨꯝꯃꯦ
ꯑꯗꯨꯒꯤꯅꯦꯗ ꯅꯪꯁꯨ ꯋꯥꯗꯣ ꯈꯔ ꯈꯔ ꯈꯪꯉꯨꯅꯦ ꯏꯪꯒꯤꯠꯀꯤ ꯋꯥꯗꯣ ꯑ
ꯊꯦꯡꯦ ꯊꯦꯡꯦ
ꯑꯦ ꯏꯟꯗꯤ ꯏꯟꯗꯤ ꯇꯤꯋ ꯈꯪ ꯀꯣ
ꯍꯣꯏꯅꯦ ꯍꯣꯏꯅꯦ ꯈꯪꯉꯒꯦ ꯅꯉꯣꯟꯗꯒꯤ ꯇꯝꯃꯒꯦ ꯑꯩꯁꯨ
ꯍꯣꯏ ꯇꯝꯃꯣ ꯇꯥꯝꯃꯣ ꯑꯗꯨꯕꯨ ꯐꯤꯗꯤ ꯆꯥꯎꯕꯅꯤꯀꯣ
ꯀꯌꯥꯕꯔ
ꯐꯤꯗꯤ ꯌꯥꯝ ꯆꯥꯎꯋꯦꯕ ꯀꯣꯔꯁꯀꯤ ꯐꯤ
ꯍꯣꯏ ꯍꯣꯏꯅꯦ ꯄꯤꯔ ꯂꯣꯏꯔꯦꯅꯦ ꯀꯩꯅꯣ
ꯎ ꯍꯣꯏ ꯀꯔꯤ ꯃꯊꯤꯟ ꯊꯣꯡꯒꯦꯔꯣ ꯅꯣꯏꯗꯤ
ꯑꯩꯈꯣꯏꯁꯨ ꯑꯁꯦ ꯆꯥꯛ ꯆꯥꯃꯤꯟꯅꯁꯦꯅ ꯏꯃꯥꯟꯅꯕꯤ ꯈꯣꯏꯁꯨ ꯂꯥꯛꯀꯦꯅ ꯇꯧꯕꯀꯣ ꯑꯗꯣ ꯀꯥꯛꯆꯥ ꯍꯣꯡꯔꯤ
ꯑꯣ ꯅꯣꯏ ꯍꯦꯟꯅ ꯍꯧꯔꯝꯃꯤꯅꯦ
ꯈꯪꯗꯦꯗ ꯃꯍꯥꯎꯗꯤ ꯅꯣꯏꯒꯤ ꯑꯣꯏꯅ ꯍꯥꯎꯔꯝꯒꯗ꯭ꯔꯥ ꯈꯪꯗꯦ
ꯑꯩꯗꯤ ꯑꯩꯒꯤ ꯐꯦꯕꯣꯔꯥꯏꯠꯅꯦ ꯑꯣꯛꯁꯥꯁꯤ
ꯎꯝ ꯄꯤꯒꯦ ꯅ ꯃꯪꯗ ꯃꯪꯗ ꯄꯤꯒꯦ ꯍꯜꯂꯣ ꯍꯥꯎ ꯀꯁꯥꯅ ꯅꯦ ꯋꯥꯛ ꯅꯨꯡꯉꯥꯏꯇꯔꯦ ꯀꯔꯤꯒꯤꯔꯥ ꯇꯥꯕ꯭ꯔꯥ ꯅꯪꯒꯤꯅꯔꯣ ꯑꯩ ꯒꯤꯔ ꯑꯩꯒꯤꯅꯔ ꯅꯦꯠꯋꯥꯛ ꯇꯣꯠ ꯅꯨꯡꯉꯥꯏꯇꯦꯕ
ꯎꯝ
ꯑꯁꯤꯗꯣ ꯅꯣꯡ ꯀꯟꯅ ꯆꯨꯏꯑꯦ ꯀꯣ ꯅꯣꯏꯔꯣꯝꯗꯁꯨ ꯇꯧꯕ꯭ꯔꯥ
ꯑꯩꯈꯣꯏꯗꯗꯤ ꯆꯨꯗꯦ ꯍꯧꯖꯤꯛ ꯍꯧꯖꯤꯛꯄꯨꯗꯤ
ꯑꯁ ꯂꯣꯏꯔꯦ ꯐꯨꯔꯤꯠ ꯈꯣꯡꯒ꯭ꯔꯥꯎ ꯀꯥꯂꯣꯏ ꯆꯣꯏꯠꯂꯒ ꯂꯥꯛꯑꯦ ꯑꯝꯕ꯭ꯔꯦꯂꯥꯗꯣ ꯄꯨꯕ ꯀꯥꯎꯕꯀꯣ ꯑꯩꯈꯣꯏꯁꯨ ꯅꯣꯡ ꯇꯥꯒꯅꯤ ꯍꯥꯏꯕꯗꯣ ꯈꯪꯗꯦꯑꯕꯀꯣ
ꯎꯝ
ꯑꯦꯟꯁꯥꯡ ꯊꯤꯕꯗꯁꯨꯅꯦꯣꯝ ꯑꯃꯔꯣꯝꯗ ꯂꯩꯇ꯭ꯔꯒ ꯑꯃꯨꯛ ꯑꯇꯣꯞꯄꯗ ꯆꯠꯂꯦ ꯑꯗꯨꯒꯤ ꯃꯇꯝ ꯌꯥꯝ ꯆꯪꯈꯔꯦ ꯕ
ꯎꯝ
ꯒꯦꯝ ꯁꯅꯩ ꯍꯥꯏꯕ ꯅꯠꯇ꯭ꯔꯣ ꯅꯪ ꯎꯝ ꯅꯪ ꯒꯦꯝ ꯁꯥꯟꯅꯔꯤꯌꯦ ꯍꯥꯏꯕ ꯅꯠꯇ꯭ꯔꯣ
ꯍꯣꯏ ꯉꯁꯥꯏ ꯁꯥꯟꯅꯕꯅꯤꯗ
ꯀꯔꯝꯕ ꯒꯦꯝ ꯁꯥꯟꯅꯕ꯭ꯔꯣ ꯑꯦꯝ ꯑꯦꯜꯔꯣ
ꯃꯦꯝ ꯃꯦꯟ ꯁꯨ ꯁꯥ ꯅꯩ ꯕꯣꯜ ꯃ ꯏ ꯁꯨ ꯁꯥꯅꯩ ꯕꯤ ꯖꯤ ꯑꯦꯝ ꯑꯥꯏꯗꯤ ꯍꯩꯇꯦ ꯑꯗꯨꯕꯨ ꯃꯣꯕꯥꯏꯜꯖꯅꯗꯤ ꯍꯦꯛ ꯀꯩꯅꯣ ꯂꯤꯕꯤꯗꯦ
ꯎꯝ ꯎꯝ
ꯁꯨꯝ ꯄꯕꯖꯤꯗꯤ ꯁꯨꯝ ꯀꯔꯤꯁꯨꯔ ꯍꯔꯥꯎꯅꯤꯉꯥꯏ ꯊꯝꯕꯅꯤꯅ
ꯎꯝ ꯎꯝ꯫
ꯃꯤ ꯈꯔ ꯎꯁꯤꯠꯇꯕ ꯂꯩꯕ ꯔꯨꯝꯗ ꯁꯦꯠꯅꯁꯦ ꯁꯦꯠꯅꯁꯦ ꯍꯥꯏꯅ꯫ ꯑꯗꯨꯒꯤ ꯑꯗꯨꯝ ꯑꯩꯗꯤ ꯑꯩꯗꯤ ꯄꯞꯖꯤ ꯄ꯭ꯂꯦꯌꯔ ꯅꯠ ꯇꯦꯕ ꯑꯩꯗꯤ ꯑꯦꯝ ꯑꯦꯜ ꯕꯤꯕꯤ ꯄ꯭ꯂꯦꯌꯔ ꯑꯣꯏꯕꯅꯦ ꯑꯗꯣ ꯑꯗꯨꯝ ꯊꯝꯃꯒ ꯁꯤꯠꯊꯠꯅꯕ꯫
ꯎꯝ ꯎꯝ ꯎꯝ꯫
ꯅꯪꯁꯨ ꯁꯥꯟꯅꯕ꯭ꯔꯣ ꯑꯦꯝ ꯑꯦꯜ ꯕꯤꯕꯤ꯫
ꯅꯨꯡꯉꯥꯏꯕꯅꯦ ꯑꯗꯨꯝ ꯕꯣꯔꯤꯡ ꯆꯨꯕ ꯃꯇꯝꯗꯗꯤꯀꯣ꯫
ꯎꯝ ꯑꯩꯗꯤ ꯁꯥꯟꯅꯗꯕ ꯀꯨꯏꯔꯦ ꯑꯗꯨꯝ꯫ ꯑꯩꯗꯤ ꯁꯥꯟꯅꯗꯕ ꯀꯨꯏꯈ꯭ꯔꯕꯅꯤ ꯑꯃꯨꯛꯀ꯫ ꯈꯨꯟꯒꯤ ꯅꯦꯠꯋꯥꯛꯁꯦ ꯑꯗꯨꯝ